ꯍꯜꯂ ꯍꯜꯂꯣ ꯇꯥꯔꯦ
ꯑꯥ ꯀꯩꯗꯧꯔꯤꯒꯦ
ꯑꯗꯨꯝ ꯂꯩꯌꯦ ꯔꯨꯝꯗ ꯀꯩꯁꯨ ꯇꯧꯗꯦ
ꯀꯩ ꯃꯊꯦꯜ ꯇꯧꯔꯒꯦ ꯑꯌꯨꯛꯇꯤ
ꯑꯌꯨꯛꯇ ꯑꯥ ꯈꯥꯃꯦꯟ ꯈꯥꯃꯦꯟ ꯑꯥ ꯃꯦꯠꯄꯗꯣ ꯆꯥꯔꯦ ꯍꯋꯥꯏꯒ
ꯑꯥ ꯑꯥ ꯌꯥꯝ ꯐꯩꯌꯦꯅꯦ
ꯎꯝ
ꯀꯣꯂꯦꯖ ꯀꯂꯦꯖ ꯎꯝ ꯑꯩꯗꯤ ꯗꯥꯜ ꯗꯥꯜ ꯑꯣꯏꯅ ꯇꯧꯋꯤꯗ
ꯑꯣ
ꯗꯥꯜꯒ ꯀꯩꯅꯣ ꯆꯥꯕ ꯊꯕꯛ ꯃꯐꯝꯗ ꯆꯥꯕꯅꯦ
ꯑꯣ ꯑꯣ ꯑꯣ ꯍꯥꯎꯕ꯭ꯔꯣ
ꯀꯩꯗꯧꯔꯤꯒꯦ
ꯁꯨꯝ ꯂꯩꯔꯝꯕꯅꯤ ꯔꯨꯝꯗ
ꯑꯣ
ꯎ
ꯀꯣꯂꯦꯖ ꯇꯤ ꯆꯠꯇ꯭ꯔꯤꯕꯣ ꯅꯣꯏ
ꯉꯁꯤ ꯑꯥꯎ ꯆꯠꯇꯦ ꯁꯨꯇꯤ ꯂꯩꯌꯦ
ꯎꯝ ꯅꯣꯡ ꯆꯨꯕ꯭ꯔꯥ ꯀꯃꯥꯏ ꯇꯧꯒꯦ ꯋꯦꯗꯔꯁꯦ
ꯋꯦꯗꯔꯁꯦ ꯗ꯭ꯔꯥꯏ ꯑꯣꯏꯌꯦ ꯁꯟꯅꯤ ꯑꯣꯏꯌꯦ ꯍꯧꯖꯤꯛ
ꯑꯠꯆꯥ ꯑꯩꯈꯣꯏꯗꯤ ꯃꯝꯃꯦꯅꯦ
ꯑꯣ ꯅꯨꯡꯗꯤ ꯆꯨꯗꯕ꯭ꯔꯥ
ꯅꯣꯡꯗꯤ ꯆꯨꯝꯗꯨꯒ ꯃꯝꯕ ꯀ꯭ꯂꯥꯎꯗꯤ ꯑꯣꯏꯕꯗꯨ
ꯑꯥ ꯑꯥ ꯁꯥꯗꯤ ꯁꯥꯕ꯭ꯔꯣ
ꯑꯣ ꯀꯅꯥ ꯀꯅꯥ ꯂꯩꯔꯤꯕꯣ ꯅꯪꯕꯣ
ꯑꯥ ꯍꯧꯖꯤꯛꯇꯤ ꯏꯇꯣꯝꯗ ꯂꯩꯌꯦ
ꯑꯣ ꯌꯥꯝ ꯐꯩꯅꯦ
ꯑꯧ ꯍꯠ ꯇꯧꯅ ꯂꯩ
ꯑ ꯅꯣꯢ ꯅꯪꯒꯤ ꯈꯨꯟꯗꯁꯨ ꯀꯩꯅꯣ ꯆꯤꯡꯗ ꯐꯧ ꯊꯥꯕ ꯑꯗꯨꯒꯨꯝꯕ ꯇꯧꯕ꯭ꯔꯣ
ꯇꯧꯋꯦ ꯕ꯭ꯔꯣ ꯇꯧꯋꯦ
ꯑ ꯅꯣꯢꯅ ꯀꯩꯅꯣ ꯐꯧ ꯊꯦ ꯀꯔꯝ ꯀꯥꯟꯗ ꯇꯧꯏ
ꯑ ꯍꯖꯤꯛ ꯂꯣꯏꯕꯁꯨ ꯌꯥꯎꯔꯦ ꯑꯗꯨꯝ ꯖꯨꯟ ꯎꯝ ꯖꯨꯟꯗꯒꯤ ꯍꯧꯔꯒ ꯀꯣ ꯍꯧꯖꯤꯛ ꯑꯌꯥꯝꯕ ꯂꯣꯢꯕꯝ
ꯑꯩ ꯍꯥꯢꯕꯗꯤ ꯀꯩꯅꯣ ꯁꯤ ꯆꯤꯡꯒꯤ ꯂꯧꯗ ꯑ ꯄ꯭ꯂꯦꯟꯒꯤ ꯀꯩꯅꯣ ꯄꯦꯗꯤꯐꯤꯜꯗꯨ ꯅꯠꯇꯕ ꯆꯤꯡ ꯆꯤꯡꯗ ꯀꯩꯅꯣ ꯐꯧ ꯊꯥꯕꯗꯨ ꯏꯟꯖꯥꯡ ꯅꯥꯄꯤ ꯊꯥꯕ ꯃ ꯐꯝꯗ ꯐꯧ ꯊꯥꯕ ꯆꯤꯡꯒꯤ ꯐꯧ ꯍꯧꯕꯗꯣ ꯄ꯭ꯂꯦꯟ ꯚꯦꯂꯤꯒꯤ ꯅꯠꯇꯕ
ꯑꯣ ꯏꯁꯤꯡ ꯌꯥꯎꯗꯕꯤ ꯇꯧꯕꯗꯨꯔꯣ
ꯍꯣꯢ ꯑꯦꯠ ꯆꯤꯡ ꯆꯤꯡꯗ ꯆꯤꯡꯗ ꯍꯧꯕꯗꯣ
ꯐꯧꯗꯤ ꯀꯩ ꯍꯥꯢꯅꯣ ꯐꯧꯗꯤ
ꯎꯝ ꯑꯗꯣ ꯀꯔꯝ ꯀꯥꯟꯗ ꯍꯥꯔꯗꯤ ꯑ ꯍꯥꯔꯚꯦꯁꯇꯤꯡ ꯇꯧꯒꯦ
ꯅꯁꯇꯦ ꯐꯥꯎ ꯍꯥꯢꯕꯗꯣ ꯀꯩꯅꯣꯕ ꯑꯩ ꯒ꯭ꯌꯥꯟ ꯇꯥꯗꯦꯕ ꯑꯗꯣ ꯑꯧ ꯈꯪꯗꯦ
ꯔꯥꯢꯁ ꯔꯥꯢꯁ ꯔꯥꯢꯁ ꯆꯤꯡꯗ ꯆꯤꯡꯗ ꯊꯥꯔꯒ ꯍꯧꯕꯗꯣ
ꯑ ꯑꯗꯨꯗꯤ ꯑꯈꯣꯢ ꯑꯈꯣꯢꯔꯣꯝꯅꯗꯤ ꯇꯧꯗꯦ ꯍꯥꯢꯕꯗꯤ ꯏꯁꯤꯡ ꯍꯥꯞꯄꯒ ꯇꯧꯕꯗꯣ ꯑꯗꯨ ꯈꯛꯇ ꯇꯧꯋꯦ ꯑꯩꯈꯣꯢꯒꯤ ꯁ꯭ꯋꯥꯢꯇꯗꯤ
ꯀꯩꯅꯣ
ꯍꯣꯢ ꯅꯣꯢꯗꯤ ꯇꯧꯕ꯭ꯔꯣ
ꯑꯩꯈꯣꯢꯁꯨ ꯑꯩꯈꯣꯢꯁꯨ ꯑꯅꯤꯃꯛ ꯇꯧꯋꯦꯗ ꯆꯤꯡꯗꯁꯨ ꯑꯗꯨꯝ ꯄ꯭ꯂꯦꯟꯗꯁꯨ ꯚꯦꯂꯤꯗꯁꯨ ꯑꯗꯨꯝ ꯇꯧꯋꯦꯗ ꯅꯪꯒꯤ ꯈꯨꯟꯒꯤ ꯃꯤ ꯅꯣꯢ ꯅꯣꯢ ꯈꯨꯟꯁꯦ ꯏꯝꯐꯥꯜꯗꯒꯤ ꯑ ꯀꯩꯅꯣ ꯀꯤꯂꯣꯃꯤꯇꯔ ꯀꯤꯌꯥꯝ ꯆꯠꯀꯦ
ꯑꯈꯣꯢ ꯀꯨꯜ ꯑ ꯁꯤꯛꯁꯇꯤ ꯑꯗꯒꯤ ꯋꯥꯟ ꯇ꯭ꯋꯦꯟꯇꯤ ꯋꯥꯟ ꯇ꯭ꯋꯦꯟꯇꯤꯒꯨꯝꯕ
ꯑꯦ ꯑꯠ
ꯂꯥꯞꯄꯅꯦ
ꯌꯥꯝ ꯂꯥꯞꯄꯦ ꯑꯌꯨꯛ ꯑꯌꯨꯛꯗ ꯆꯠꯂꯒ ꯅꯨꯡꯊꯤꯟꯗ ꯌꯥꯎꯔꯝꯒꯅꯤꯅꯦ
ꯑꯧ ꯑꯗꯨꯃꯥꯢ ꯇꯧꯋꯦ ꯅꯨꯡꯗꯤꯟꯗꯣ ꯍꯥꯢꯕꯗꯤ ꯁꯤꯗꯩ ꯑꯌꯨꯛꯇ ꯍꯋꯥꯏ ꯅꯨꯡꯊꯤꯟꯗ ꯑꯗꯨꯝ ꯌꯧꯅꯤ
ꯎꯝ
ꯅꯪꯗꯤ ꯀꯩ ꯇꯧꯔꯒ ꯂꯩꯕ꯭ꯔꯣ ꯍꯧꯖꯤꯛ
ꯑꯩ ꯍꯧꯖꯤꯛꯀꯤ ꯕ꯭ꯔꯦꯛ ꯊꯣꯛꯂꯒ ꯀꯩꯅꯣ ꯂꯩꯔꯦꯗ
ꯑ ꯑꯧ ꯍꯣꯢ ꯍꯣꯢ ꯁꯥꯗꯕ꯭ꯔꯣ ꯑꯗꯨꯗꯗꯤ
ꯑ ꯐ꯭ꯔꯤꯗ ꯑꯣꯢꯕꯒꯤ ꯀꯔꯝ ꯀꯥꯟ ꯇꯧꯁꯤꯔꯅ ꯑꯗꯨꯝ ꯇꯧꯔꯒ ꯂꯩꯕꯅꯤꯗ
ꯎꯝ ꯍꯣꯏ ꯍꯣꯏ
ꯅꯨꯄꯤꯗꯤ ꯀꯣꯏꯅꯕ꯭ꯔꯣ ꯅꯪ ꯅꯪꯗꯤ ꯅꯨꯄꯤꯗꯤ ꯀꯣꯏꯅꯕ꯭ꯔꯣ
ꯀꯣꯏꯗꯦ ꯕ꯭ꯔꯣ ꯅꯨꯄꯤꯒ ꯀꯣꯏꯗꯦ
ꯅꯨꯄꯤ ꯀꯣꯏꯗꯦ
ꯑꯥꯎ
ꯀꯔꯤꯒꯤ
ꯍꯧꯖꯤꯛꯇꯣ ꯑꯥ ꯗ꯭ꯔꯦꯁ ꯀꯌꯥ ꯂꯩꯇꯕ ꯑꯗꯨꯒ ꯀꯟꯅ ꯐ꯭ꯔꯤꯁꯨ ꯑꯣꯏꯗꯕ ꯀꯣ
ꯑꯗꯨꯅꯦ ꯑꯗꯨꯅꯤ
ꯕꯔꯣꯗꯤ ꯀꯣꯏꯔꯕꯣ
ꯑꯩꯁꯨ ꯑꯩꯁꯨ ꯅꯨꯄꯤ ꯀꯣꯏꯗꯦꯗ
ꯀꯣꯏꯁꯜꯂꯣ ꯑꯃ ꯀꯩꯅꯣ
ꯅꯨꯄꯤꯁꯤꯡꯁꯦ ꯑꯩ ꯁ ꯊꯤ ꯍꯥꯏꯅ ꯑꯩꯕꯨ ꯄꯥꯝꯗꯕ ꯋꯥꯅꯤ ꯑꯁꯦꯡꯕ ꯁꯛ ꯊꯤ ꯍꯥꯏ ꯑꯩꯕꯨ
ꯅꯪ ꯄꯥꯝꯕ ꯑꯃꯗꯤ ꯂꯩꯔꯕꯣ
ꯍꯥꯥ
ꯅꯪ ꯅꯪꯅ ꯄꯥꯝꯕ ꯅꯨꯄꯤ ꯑꯃꯗꯤ ꯂꯩꯔꯕꯣ
ꯑꯩꯅ ꯄꯥꯝꯕ ꯅꯨꯄꯤꯁꯤꯡꯁꯦ ꯌꯥꯝꯃꯦ ꯑꯗꯨꯅ ꯈꯋꯥꯏ ꯈ꯭ꯋꯥꯏꯗꯒꯤ ꯑꯩꯅ ꯈꯣꯏꯗꯥꯖꯕ ꯍꯥꯏꯇꯥꯔꯦ
ꯑꯥ
ꯑ ꯅꯨꯄꯤꯗꯣ ꯑꯩꯅ ꯅꯍꯥꯟꯋꯥꯏ ꯑꯩ ꯃꯅꯤꯄꯨꯔꯗ ꯑꯩ ꯂꯩꯕ ꯃꯇꯝꯗ ꯃꯥꯁ ꯁꯦ ꯑꯉꯥꯡꯗꯤ ꯈꯔ ꯑꯣꯏꯌꯦꯕꯀꯣ ꯑꯩꯉꯣꯟꯗꯒꯤ
ꯑꯥ
ꯑꯩꯁꯦ ꯇ꯭ꯋꯦꯟꯇꯤ ꯐꯣꯔ ꯏꯔꯁ ꯑꯣꯏꯔꯕ ꯃꯥꯁꯦ ꯇ꯭ꯋꯦꯟꯇꯤ ꯋꯥꯟꯒꯨꯝꯕꯗ ꯑꯣꯏꯌꯦꯕ ꯀ꯭ꯂꯥꯁ ꯐꯥꯏꯚ ꯕꯤ ꯑꯦ ꯐꯥꯔꯁ ꯁꯤꯃꯤꯁꯇꯔ ꯀꯥꯔꯒꯅꯦꯕ ꯑꯩꯅ ꯑꯩ ꯑ ꯑꯩ ꯒ꯭ꯔꯦꯖꯨꯑꯦꯁꯟ ꯂꯣꯏꯒꯅꯤ ꯍꯥꯏꯕ ꯃꯇꯝꯗ ꯑꯩꯅ ꯎꯕꯀꯣ ꯑꯩꯅ ꯄ꯭ꯔꯣꯄꯣꯁ ꯇꯧꯋꯦꯕ ꯃꯥꯕꯨ ꯃꯩꯇꯩ ꯅꯨꯄꯤꯅꯦꯕ
ꯑꯣ
ꯑꯩꯅ ꯄ꯭ꯔꯣꯄꯣꯁ ꯇꯧꯕ ꯑꯃꯅ ꯑꯩꯉꯣꯟꯗ ꯌꯥꯔꯛꯇꯕ ꯋꯥꯅꯤꯗ ꯑꯗꯣ ꯑꯅꯤ ꯑꯃꯛ ꯑꯅꯤ ꯑ ꯑꯍꯨꯝ ꯃꯔꯤ ꯃꯉꯥꯃꯨꯨꯛ ꯇꯧꯋꯦ ꯑꯃꯨꯛ ꯃꯥꯅ ꯁꯨꯛꯌꯥ ꯌꯥꯗꯦ ꯑꯦꯁ
ꯑꯣ
ꯑꯩ ꯀꯣꯏꯅꯥꯅꯤꯡꯗꯦ ꯍꯥꯏꯅ ꯑꯁ ꯑꯩꯁꯦ ꯊꯃꯣꯏ ꯀꯥꯏꯔꯒ ꯇꯣꯛꯈ꯭ꯔꯕꯅꯦ
ꯑꯣ ꯍꯧꯖꯤꯛꯇꯤ ꯐꯥꯎꯅꯗ꯭ꯔꯕꯣ
ꯃꯥꯢ ꯅꯝꯕꯔꯗꯣ ꯃꯥꯏ ꯅꯝꯕꯔꯗꯣ ꯑꯃꯨꯛ ꯂꯣꯏꯅ ꯃꯥꯡꯈ꯭ꯔꯦ ꯍꯧꯖꯤꯛꯇꯤ ꯆꯍꯤ ꯑꯃ ꯑꯅꯤ ꯁꯨꯔꯕꯅꯤꯅ ꯀꯣ
ꯑꯥꯎ
ꯑꯗꯣ ꯃꯃꯤꯡꯗꯣ ꯃꯃꯤꯡꯗꯨꯁꯨ ꯑꯃꯨꯛ ꯀꯥꯎꯈ꯭ꯔꯦ
ꯃꯃꯤꯡꯗꯤ ꯀꯥꯎꯔꯣꯏꯗꯕꯅꯤꯍꯦ ꯅꯪꯅ ꯄꯥꯝꯖꯕ ꯅꯨꯄꯤꯅꯤ
ꯀꯣꯏꯔꯦꯕ ꯐꯥꯎꯅꯗꯕ
ꯑꯣ
ꯅꯍꯥꯟꯗꯤ ꯅꯍꯥꯟꯋꯥꯏꯗꯤ ꯅꯍꯥꯟ ꯃꯥꯏ ꯅꯝꯕꯔ ꯌꯧ ꯂꯧꯔꯒ ꯃꯔꯛ ꯃꯔꯛ ꯇ ꯑꯗꯨꯝ ꯐꯥꯎꯅꯕꯅꯦꯕ
ꯎꯝ
ꯍꯧꯖꯤꯛꯇꯤ ꯃꯥ ꯀꯔꯝ ꯀꯥꯟ ꯇꯧ ꯀꯔꯤ ꯇꯧꯔ ꯂꯩꯕ꯭ꯔꯥ
ꯑꯥ
ꯍꯧꯖꯤꯛ ꯍꯧꯖꯤꯛꯇꯤ ꯃꯥ ꯑ ꯑꯩꯠ ꯁꯦꯃꯤꯁꯇꯔꯒꯨꯝꯕ ꯑꯣꯏꯔꯝꯒꯅꯤ
ꯑꯣ ꯀꯃꯥꯏꯅ ꯈꯪꯅꯔꯤꯕ ꯅꯣꯏ ꯀꯣꯂꯦꯖ ꯇꯝꯃꯤꯟꯅꯕ꯭ꯔꯣ
ꯍꯣꯏ ꯑꯩ ꯂꯥꯁ ꯁꯤꯃꯤꯁꯇꯔ ꯆꯍꯤ ꯑꯍꯨꯝ ꯇꯧ ꯂꯣꯏꯒꯗꯧ ꯂꯣꯏꯒꯗꯧꯕ ꯂꯥꯁ ꯁꯤꯃꯤꯁꯇꯔꯗ ꯑꯩ ꯑꯦꯛꯖꯥꯝ ꯊꯥꯕ ꯂꯣꯏꯔꯦ ꯍꯥꯏꯕ ꯃꯇꯝꯗ ꯃꯣꯏꯅ ꯐꯥꯔꯁ ꯁꯦꯃꯤꯁꯇꯔ ꯑꯣꯏꯅ ꯂꯥꯛꯄꯀꯣ
ꯑꯥ
ꯑꯗꯩꯗ ꯑꯩꯅ ꯎꯕ ꯑꯁ ꯃꯁꯛꯇꯤ ꯌꯥꯝ ꯐꯖꯕꯅꯤꯍꯦ ꯈꯤꯇꯪꯗꯤ ꯄꯤꯛꯑꯦ ꯑꯗꯨꯕꯨ ꯌꯥꯝ ꯐꯖꯕꯗꯣ
ꯑꯥꯎ ꯄꯥꯝꯃꯨꯏꯍꯦ
ꯑꯥ ꯄꯥꯝꯃꯨꯍꯦ ꯈꯣꯏꯃꯨ ꯑꯃꯅ ꯃꯨꯟꯈꯔꯦ ꯍꯥꯏꯌꯦ
ꯑꯣ
ꯈꯣꯏꯃꯨ ꯑꯃꯅ ꯃꯨꯟꯈ꯭ꯔꯦ ꯍꯥꯏꯌꯦ
ꯅꯨꯄꯥ ꯀꯣꯏꯔꯦ ꯍꯥꯏꯕ꯭ꯔꯣ ꯃꯥꯗꯣ
ꯅꯨꯄꯥ ꯀꯣꯏꯕ ꯃꯥꯜꯂꯦ
ꯑꯣ
ꯈꯣꯏ ꯑꯩꯈꯣꯏꯗꯤ ꯆꯤꯡꯗ ꯂꯩꯕꯅꯤꯅ ꯄꯤꯖꯦ ꯇꯝꯄꯥꯛꯇ ꯂꯩꯕ ꯅꯨꯄꯤꯁꯤꯡꯁꯦ ꯌꯥꯝ ꯄꯣꯡꯒ꯭ꯔꯦꯍꯦ
ꯑꯧ ꯑꯗꯨꯅꯦ ꯑꯩꯈꯣꯏꯁꯨ ꯆꯞ ꯃꯥꯟꯅꯩ ꯑꯗꯨ
ꯆꯤꯡꯗ ꯆꯤꯡꯗ ꯅꯨꯄꯤꯁꯤꯡꯁꯨ ꯑꯩ ꯈꯪꯅꯕ ꯑꯃꯗꯤ ꯌꯥꯏ ꯂꯩꯗꯤ ꯂꯩꯕꯅꯦ ꯑꯃ ꯑꯩꯈꯣꯏ ꯅꯤ ꯇꯣꯛꯅꯈ꯭ꯔꯕ ꯑꯗꯨꯒꯤ
ꯑꯣ ꯃꯁꯛꯗꯤ ꯀꯃꯥꯏ ꯇꯧꯒꯦ
ꯃꯁꯛꯖꯦ ꯑꯗꯨꯝ ꯃꯗ꯭ꯔꯦꯗꯨꯅꯤꯗ
ꯑ ꯑꯥ
ꯌꯥꯝꯁꯨ ꯐꯖꯗꯕ ꯌꯥꯝꯁꯨ ꯊꯤꯗꯕ
ꯑꯥ
ꯆꯍꯤ ꯆꯍꯤ ꯑꯍꯨꯝ ꯑꯣꯢꯅ ꯀꯣꯏ ꯑ ꯀꯣꯢꯅꯕꯅꯦꯕ ꯃꯨꯛ ꯇꯣꯛꯅꯒ꯭ꯔꯦ
ꯆꯤꯡꯒꯤ ꯅꯨꯄꯤꯅ ꯐꯠꯇ꯭ꯔꯣ
ꯆꯤꯡꯒꯤ ꯅꯨꯄꯤꯗꯨꯅ ꯍꯦꯟꯅ ꯐꯩꯌꯦ
ꯑꯗꯨꯅꯤ
ꯑꯗꯣ ꯑꯠ ꯆꯤꯡꯒꯤ ꯅꯨꯄꯤꯁꯤꯡꯁꯨ ꯌꯥꯝ ꯄꯣꯡꯕ ꯍꯥꯎꯕ ꯑꯗꯨꯒꯤ ꯑꯁ ꯈꯪꯗ꯭ꯔꯦꯅ
ꯑꯥ ꯍꯣꯡꯕ ꯅꯨꯄꯤꯗꯤ ꯂꯧꯗꯕꯅ ꯐꯩꯗ
ꯎꯝ ꯆꯤꯡ ꯆꯤꯡꯗ ꯂꯩꯕ ꯅꯨꯄꯤꯁꯤꯡꯁꯦ ꯊꯕꯛꯁꯨ ꯈꯪꯉꯤꯀꯣ
ꯍꯣꯏ ꯍꯣꯏ ꯑꯗꯨꯅꯦ
ꯅꯨꯄꯤꯗꯨ ꯌꯥꯝ ꯐꯩꯌꯦꯕ ꯑꯣ ꯊꯕꯛ ꯆꯠꯊꯣꯛ ꯆꯠꯁꯤꯟꯁꯨ ꯐꯩꯌꯦ
ꯎꯝ
ꯆꯥꯛ ꯊꯣꯡꯕꯁꯨ ꯍꯩꯌꯦ ꯍꯦꯍꯦ
ꯑꯗꯨꯅꯦ ꯍꯥ ꯍꯥ
ꯑꯥ ꯑꯩꯅ ꯀꯣꯏꯕꯤꯕ ꯑꯩꯒꯤ ꯑꯦꯛꯁꯇꯨꯗꯤ ꯨꯃꯌꯨꯝ ꯑꯥ ꯌꯨꯝ ꯄꯥꯟꯈ꯭ꯔꯦꯕ ꯆꯟꯗꯦꯟꯔꯣꯝꯗꯀꯣ
ꯑꯣ ꯅꯪꯒꯤ ꯑꯦꯛꯁ ꯀꯥꯏꯅꯈꯤꯕ ꯍꯧꯖꯤꯛ ꯅꯪꯅ ꯍꯥꯏꯔꯝꯕꯗꯨꯔꯣ
ꯁꯪꯗꯔꯦ ꯍꯧꯖꯤꯛ ꯍꯧꯖꯤꯛꯇꯤ ꯀꯃꯥꯏ ꯀꯥꯏ ꯀꯔꯝꯃꯥꯏꯅ ꯇꯧꯔꯒ ꯂꯩꯕ꯭ꯔꯥ ꯍꯥꯏꯅ ꯐꯥꯎꯅꯗ꯭ꯔꯦ
ꯎꯝ ꯉꯁꯥꯏ ꯅꯪꯅ ꯍꯥꯏꯕ ꯅꯨꯄꯤꯗꯨꯔꯣ
ꯅꯠꯇꯦ ꯑꯗꯨ ꯅꯨꯄꯤꯗꯤ ꯑꯉꯥꯡꯅꯦꯍꯦ ꯑꯗꯨ ꯑꯗꯨꯗꯤ ꯃꯩꯇꯩ ꯅꯨꯄꯤꯅꯤꯗꯅ
ꯑꯣ ꯍꯣ ꯅꯠꯇꯤꯌꯦ ꯅꯪ ꯑꯦꯛꯁꯇꯣ ꯅꯨꯄꯤ ꯑꯥ ꯌꯨꯝ ꯄꯥꯟꯈ꯭ꯔꯦ ꯍꯥꯏꯕꯗꯣ ꯆꯥꯟꯗꯦꯜꯔꯣꯝꯗ
ꯑꯩ ꯑꯩꯅ ꯆꯤꯡꯗ ꯆꯤꯡꯗ ꯂꯩꯕ ꯅꯨꯄꯤ ꯑꯃ ꯀꯣꯏꯅꯩ ꯍꯥꯏꯕꯗꯨ ꯆꯍꯤ ꯑꯍꯨꯝ ꯑꯗꯨ ꯅꯨꯄꯤꯗꯣ ꯌꯨꯝ ꯄꯥꯟꯈꯔꯦ ꯍꯥꯏꯕ
ꯑꯣ ꯑꯣ ꯑꯣ ꯑꯗꯨꯗꯤ ꯃꯥꯁꯦ ꯑꯉꯥꯡ ꯑꯣꯏꯔꯤꯉꯩꯗ ꯑꯗꯨꯝ ꯉꯟꯅ ꯌꯨꯝ ꯄꯥꯟꯕ ꯃꯥꯜꯂꯦꯅꯦ
ꯌꯥꯝ ꯌꯥꯝꯅ ꯉꯟꯕꯗꯤ ꯅꯠꯇꯦ ꯅꯨꯄꯤꯒꯤ ꯍꯥꯏꯔꯗꯤꯀꯣ
ꯑꯣ ꯑꯣ
ꯆꯤꯍꯤ ꯑꯩꯉꯣꯟ ꯑꯩꯉꯣꯟꯗꯒꯤ
ꯑꯣ ꯅꯪꯉꯣꯟꯗꯒꯤ ꯑꯍꯟ
ꯑꯗꯣ ꯃꯥꯅ ꯌꯨꯝ ꯄꯥꯟꯕꯗꯣ ꯇ꯭ꯋꯦꯟꯇꯤ ꯐꯣꯔ ꯇ꯭ꯋꯦꯟꯇꯤ ꯐꯥꯏꯚ ꯑꯗꯋꯥꯏꯗ ꯑꯣꯏꯔꯝꯃꯅꯤ
ꯑꯣ
ꯅꯨꯄꯤꯒ ꯍꯥꯏꯔꯗꯤ ꯆꯥꯡꯗ ꯑꯣꯏꯔꯦꯕ ꯇ꯭ꯋꯦꯟꯇꯤ ꯐꯣꯔ ꯇ꯭ꯋꯦꯟꯇꯤ ꯐꯥꯏꯚꯁꯦ
ꯍꯣꯏ ꯍꯣꯏ ꯍꯣꯏꯗ ꯍꯣꯏꯗ
ꯅꯨꯄꯥꯒꯤꯗꯤ ꯑꯍꯝ ꯀꯨꯟ ꯀꯨꯟꯊꯔꯥ ꯍꯦꯜꯂꯁꯨ ꯀꯩꯝ ꯀꯥꯏꯗꯦꯕ
ꯍꯣꯏ ꯍꯣꯏ
ꯀꯨꯟ ꯀꯨꯟꯊ꯭ꯔꯥ ꯀꯨꯟꯊ꯭ꯔꯥꯒ ꯊꯥꯔꯇꯤ ꯐꯥꯏꯚ ꯋꯥꯏꯁꯦ ꯌꯥꯔꯕꯅꯦꯕ ꯅꯨꯄꯥꯒꯤꯗꯤ
ꯎꯝ ꯍꯣꯏ ꯍꯣꯏ ꯊꯥꯔꯇꯤ ꯐꯥꯏꯚ ꯌꯥꯏ ꯑꯗꯨꯝ
ꯑꯁꯤ ꯅꯝꯕꯔꯁꯦ ꯑꯁꯤ ꯑꯥ ꯀꯔꯤ ꯍꯥꯏꯁꯤꯔꯥ ꯅꯍꯥꯟ ꯑꯩ ꯀꯣꯜ ꯇꯧꯕ ꯃꯇꯝꯗ ꯈꯜꯂꯦꯅꯦ
ꯁꯤ ꯅꯝꯕꯔꯁꯦ
ꯑꯍꯣꯏ ꯑꯁꯤ ꯅꯝꯕꯔꯗ ꯑꯁꯤ ꯑꯥ ꯑꯩꯈꯣꯏ ꯑꯗꯨ ꯍꯥꯏꯔꯒ ꯀꯣ
ꯑꯥ
ꯅꯣꯏ ꯑꯥ ꯇ꯭ꯔꯦꯗꯤꯁꯅꯦꯜ ꯇ꯭ꯔꯦꯗꯤꯁꯟꯁꯨꯨ ꯀꯩꯅꯣ ꯑꯥ ꯌꯨ ꯊꯣꯡꯔꯒ ꯌꯨ ꯊꯛꯄ꯭ꯔꯣ
ꯑꯧ ꯊꯩ ꯊꯛꯑꯦꯅ ꯑꯉꯧꯕꯗꯣ
ꯍꯣꯏ ꯑꯉꯥꯎꯕꯗꯣ ꯑꯉꯥꯎꯕꯗꯣ
ꯑꯥ ꯐꯩ ꯐꯩ
ꯆꯦꯡꯅ ꯁꯨꯒꯥꯏꯔꯒꯀꯣ
ꯍꯣꯏ ꯍꯣꯏ ꯍꯣꯏ ꯑꯗꯨ ꯊꯛꯑꯦ
ꯎꯝ ꯑꯩꯈꯣꯏ ꯆꯞ ꯃꯟꯅꯔꯦꯅꯦ ꯑꯗꯨꯗꯤ
ꯑꯗꯨ ꯐ꯭ꯔꯦꯁꯇꯨ ꯊꯛꯅꯤꯡꯉꯒ ꯂꯩꯔꯤꯅꯦ ꯍꯧꯖꯤꯛ
ꯎꯝ ꯈꯪꯗ꯭ꯔꯦꯗ ꯌꯨꯝ ꯊꯣꯛꯅꯤꯡꯕꯅ ꯑꯩꯁꯨ
ꯑꯗꯨꯅꯦ ꯌꯨꯝ ꯌꯨꯝꯗ ꯆꯠꯂꯗꯤ ꯑꯗꯨ ꯐꯪꯉꯅꯤꯅ